ꯇꯥꯕ꯭ꯔꯣ
ꯇꯥꯏꯌꯦ
ꯅꯣ ꯀꯟꯅꯨ ꯅꯣ ꯀꯟꯅꯨ
ꯍꯥ
ꯆꯠ ꯆꯔꯣꯕ꯭ꯔ
ꯆꯥꯔꯦ ꯅꯣꯏꯗꯤꯌꯦ
ꯆꯥꯗ꯭ꯔꯤꯦ
ꯔꯤꯟꯖꯥꯡ ꯊꯣꯡꯕ꯭ꯔꯥ
ꯉꯁꯤ ꯃꯥꯏꯔꯦꯟ
ꯎꯝ
ꯍꯥꯎꯒꯅꯤꯍꯦ
ꯅꯣꯏ ꯗꯤ
ꯑꯩꯈꯣꯏ ꯉꯥꯁꯤ ꯃꯥꯏꯔꯦꯟ ꯃꯥꯏꯔꯦꯟ ꯃꯅꯥ
ꯃꯅꯥ ꯑꯍꯣ
ꯃꯥꯏꯔꯦꯟ ꯃꯅꯥ ꯀ ꯉꯥ ꯉꯥ ꯑꯀꯥꯡꯕ
ꯃꯤ ꯍꯥꯎꯒꯅꯤꯀꯣ
ꯌꯥꯝ ꯍꯥꯎꯕꯅꯤ
ꯉꯁꯤ ꯌꯥꯝ ꯅꯨꯡꯉꯥꯏꯕ ꯃꯥꯜꯂꯦꯀꯣ ꯅꯣꯏꯁꯦ
ꯑꯁ ꯌꯥꯝ ꯅꯨꯡꯉꯥꯏꯊꯣꯛꯈ꯭ꯔꯦ ꯄꯩꯁꯥꯁꯨ ꯌꯥꯝ ꯆꯥꯡꯈ꯭ꯔꯦ
ꯏ
ꯁꯤ ꯁꯤꯗꯗꯤ ꯂꯥꯎꯗ ꯁꯄꯤꯀꯔ ꯊꯝꯕ ꯌꯥꯗꯦꯅ
ꯌꯥꯗꯦ ꯌꯥꯗꯕꯅꯤ
ꯌꯥꯝ ꯑ ꯈꯔ ꯍꯪꯒꯣꯏꯗ
ꯑꯥ
ꯌꯥꯝ ꯍꯪꯒꯣꯏꯌꯦꯕ
ꯎꯝ ꯕꯣꯜ ꯌꯦꯡꯕ꯭ꯔꯥ
ꯍꯣꯏ ꯉꯁꯤ ꯌꯦꯡꯉꯦ ꯍꯣꯏ ꯌꯥꯝ ꯊꯦꯡꯅ ꯍꯜꯂꯛꯑꯦ ꯑꯩꯈꯣꯏꯗꯤ
ꯍꯌꯦꯡ ꯗꯤ
ꯑꯣ ꯌꯦꯉꯣꯏ ꯗꯥ
ꯍꯣꯏ ꯍꯌꯦꯡ ꯁꯟꯗꯦ ꯑꯣꯏꯕꯒꯤ ꯈꯔ ꯈꯔꯥꯛ ꯆꯥꯒꯅꯤ
ꯃꯤꯠ ꯃꯤꯠ ꯃꯤꯠ ꯄꯥꯡꯕ ꯉꯥꯡꯗꯦ
ꯑꯗꯨꯅꯦ
ꯆꯔ ꯆꯠꯈꯤꯕꯅꯣ ꯆꯠꯈꯤꯕꯅꯣ ꯈꯔ ꯐꯗ ꯌꯦꯡꯕꯁꯨ
ꯎꯝ
ꯁꯤꯗꯤ ꯅꯪꯒꯤ ꯅꯥꯝꯕꯥꯔ ꯅꯠꯇꯦ ꯅ
ꯑꯩ ꯏꯅꯥꯎ ꯅꯨꯄꯥꯒꯤꯅꯦ ꯑꯩꯒꯤꯗꯤ ꯌꯥꯗ꯭ꯔꯦ ꯍꯥꯥ
ꯅꯣꯏꯗꯤ ꯂꯣꯏ ꯅꯪꯒꯤꯗꯤ ꯂꯣꯏꯈ꯭ꯔꯦ
ꯂꯣꯏꯈꯦ ꯍꯣꯏ ꯑꯗꯨꯒꯤ
ꯐꯌꯦ ꯐꯥꯏꯌꯦ
ꯑꯁꯤꯗꯁꯨ ꯑꯗꯨꯝ ꯇꯧꯔꯛꯄ ꯌꯥꯏꯀꯣ ꯃꯥꯗꯨꯝ ꯌꯥꯗꯦ ꯁꯥꯔꯣ ꯍꯥꯏꯕꯅꯦ ꯃꯥꯗꯣ ꯌꯥꯗꯕꯒꯤ
ꯉꯕꯨꯁꯨ ꯍꯥꯏꯕꯔ
ꯍꯩꯇꯦ ꯒꯦꯟ ꯐꯥꯎ ꯇꯥꯗꯦ ꯃꯥꯗꯣ
ꯑꯁ
ꯑꯩꯈꯣꯏ ꯑꯩꯈꯣꯏ ꯑꯅꯤ ꯑꯅꯤꯕꯨꯀꯣ ꯑꯗꯨ ꯑꯩꯈꯣꯏ ꯑꯅꯤ ꯉꯥꯡꯕꯗꯣ ꯇꯥꯔꯗꯤ ꯃꯥꯗꯣ ꯌꯥꯝ ꯍꯥꯏꯌꯦ ꯈꯜꯂ ꯈꯜꯂꯅꯤ ꯃꯥꯗꯣ ꯀꯔꯤꯁꯨ ꯈꯥꯡꯗꯕꯅꯤ ꯑꯗꯨꯅꯦ ꯑꯗꯨꯒꯤ ꯇꯥꯝꯕ ꯍꯧꯔꯣ ꯑꯩꯕꯨ ꯉꯥꯡꯉꯣ ꯍꯥꯏꯕꯅꯤ ꯁꯨꯡꯉꯥꯡ ꯉꯥꯡꯗꯦ
ꯐꯔ ꯏꯀꯥꯥꯏ ꯃ ꯁꯕꯥꯗꯦꯇꯥ
ꯅꯍꯥꯟ ꯀꯣ ꯃꯥ ꯆꯦꯡ ꯀꯥꯕ ꯃꯥꯜꯂꯦ ꯋꯥꯋꯀꯤꯡ ꯆꯠꯄ ꯑꯗꯣ ꯑꯍꯥꯟ ꯑꯃꯅ ꯑꯦ ꯋꯥꯠꯂꯤꯕ꯭ꯔꯣ ꯍꯥꯡꯉꯨ ꯃꯥꯜꯂꯦ ꯑꯗꯣ ꯃꯥ ꯒꯦꯟ ꯇꯥ ꯑꯗꯨꯃꯒꯤ ꯁꯨꯝꯗ ꯍꯥꯏꯈ꯭ꯔꯦ
ꯎꯝ
ꯋꯥꯆ ꯋꯥ ꯍꯥꯏꯔꯗ ꯁꯃꯅ ꯍꯥꯏꯔ
ꯁꯣꯝꯗ ꯍꯥꯏꯕꯗꯤ ꯃꯥꯗꯣ ꯑꯁꯣꯝꯗ ꯍꯥꯏꯕꯁꯦ ꯃꯥꯒꯤ ꯎ ꯍꯦꯕꯤꯠ ꯑꯣꯏꯈ꯭ꯔꯕ ꯃꯥꯂꯦ
ꯁꯣꯝꯗꯥ
ꯂꯣꯛ ꯊꯣꯡꯕ꯭ꯔꯅ
ꯌꯥꯗ꯭ꯔꯦ ꯋꯥꯗꯣ ꯌꯥꯝ ꯉꯥꯡꯗꯤ ꯑꯗꯨꯝ ꯂꯧ ꯈꯨꯔꯒ ꯂꯥꯛ
ꯎ ꯈꯣꯟꯗꯣ ꯈꯔ
ꯎꯝ ꯚꯚꯤ ꯑꯦꯁ ꯚꯚꯤ ꯑꯦꯁ ꯇꯧꯔꯤꯉꯩꯗꯒꯤꯗꯒꯤ ꯑꯗꯨꯝ ꯑꯣꯏꯈ꯭ꯔꯕꯅꯤ ꯍꯧꯖꯤꯛꯐꯥꯎ ꯅꯠꯇꯦꯗ ꯏꯁꯥꯏꯁꯨ ꯁꯛꯇꯦ ꯖꯒꯣꯏꯁꯨ ꯁꯥꯗꯦ ꯑꯩꯒꯤ ꯂꯥꯁ ꯗꯦ ꯑꯗꯨꯋꯥꯏꯗ ꯉꯝꯗ꯭ꯔꯦ ꯑꯩꯒꯤ ꯍꯛꯆꯥꯡ
ꯑ ꯌꯨꯝꯗ ꯂꯩꯕ ꯅꯨꯡꯉꯥꯏꯕ꯭ꯔꯣ
ꯑꯁꯉꯥꯏꯗ ꯑꯃꯨꯛ ꯆꯠꯊꯣꯛꯅꯤꯡꯈ꯭ꯔꯦ
ꯑꯗꯣ ꯀꯃꯥꯏꯅ ꯇꯧꯒꯅꯤ ꯁꯤꯗ ꯂꯥꯛꯀꯗ꯭ꯔꯥ ꯅꯠꯇ꯭ꯔꯒ
ꯑꯁ ꯑꯩꯈꯣꯏ ꯑꯦꯛꯖꯥꯝ ꯑꯦꯛꯖꯥꯝꯒꯤ ꯗꯦꯠꯇꯣ ꯍꯥꯏꯗꯣꯔꯛꯗꯤ ꯑꯗꯨ ꯂꯥꯛꯄ ꯇꯥꯔꯦꯅ ꯑꯗꯨꯝ
ꯑꯣ ꯁꯤꯗ ꯎ ꯂꯩꯕꯗꯤ ꯂꯩꯥꯏꯒꯅꯤꯀꯣ ꯃꯄꯥꯟ ꯊꯣꯛꯑꯣꯣꯏꯀꯣ
ꯍꯣꯏ ꯍꯣꯏ ꯑꯁꯄꯥꯟꯊꯣꯛꯅꯤꯡꯉꯥꯏ ꯄꯩꯁꯥ ꯂꯩꯔꯦ
ꯔꯦꯟꯒꯨꯝꯕꯗꯤ ꯊꯤꯕ꯭ꯔꯥ ꯊꯤꯕ ꯍꯥꯎꯕ꯭ꯔꯥ
ꯍꯥꯎꯗ꯭ꯔꯤ ꯑꯩ ꯑꯩ ꯂꯥꯛꯄ ꯃꯇꯝꯗ ꯑꯗꯨꯝ ꯊꯤꯕ ꯍꯧꯒꯅꯤ
ꯎꯝ
ꯑꯁ ꯌꯥꯝ ꯋꯥꯏꯗ ꯈꯟꯂꯨꯕ ꯇꯥꯏꯦ
ꯎꯝ
ꯑꯗꯨꯝ ꯆꯠꯊꯣꯛꯂꯗꯤꯀꯣ ꯌꯨꯝꯗ ꯑꯗꯨꯝ ꯎꯝ ꯑꯜꯒ ꯅꯤꯡꯉꯥꯏꯣ
ꯎꯝ
ꯄꯥꯝꯅ ꯍꯥꯏ ꯑꯁ ꯑꯩ ꯍꯥꯏꯕ ꯈꯪꯦ
ꯑꯩꯈꯣꯏꯗꯣꯏꯁꯨ
ꯑꯣ ꯍꯥꯡ ꯍ ꯂꯥꯛꯅꯤꯡꯗꯦ ꯆꯠꯊꯔꯗꯤ ꯑꯗꯨꯕꯨ ꯁꯤꯗ ꯂꯩꯔꯗꯤ ꯑꯗꯨ ꯑꯃꯨꯛ ꯆꯠꯊꯣꯛꯅꯤꯡꯗꯕ
ꯑꯩ ꯏꯆꯦꯒ ꯆꯞ ꯃꯥꯟꯅꯩ ꯑꯩ ꯏꯆꯦꯁꯨ ꯑꯗꯨꯃꯥꯏ ꯇꯥꯎꯏꯅꯦ ꯑꯩꯗꯤꯀꯣ ꯃꯄꯥꯟ ꯊꯣꯛꯑꯔꯁꯨ ꯌꯨꯝꯗ ꯂꯩꯔꯁꯨ ꯑꯗꯨꯝ ꯌꯨꯝꯗ ꯂꯩꯅꯤꯡꯕ
ꯎꯝ ꯍꯥꯏꯗꯤ ꯆꯥꯠꯊꯣꯔꯗꯤ ꯑꯗꯨꯝ ꯂꯥꯛꯇ꯭ꯔꯁꯨ ꯌꯥꯏ ꯑꯗꯨꯝ ꯑꯗꯨꯝ ꯆꯠꯄ ꯌꯥꯏ ꯑꯗꯨꯕꯨ ꯑꯃꯨꯛ ꯍꯜꯂꯛꯈ꯭ꯔꯗꯤ ꯑꯃꯨꯛ ꯆꯠꯄ ꯇꯥꯟꯕ
ꯑꯥꯗ ꯌꯨꯝ ꯄꯥꯜꯂꯁꯨ ꯌꯥꯕꯅꯤꯅꯦ ꯅꯣꯏꯁꯦ
ꯑꯁ ꯌꯥꯒꯅꯤ ꯑꯩꯈꯣꯏꯗꯤ ꯌꯨꯝ ꯐꯥꯎꯅꯤꯡ ꯑꯗꯨꯝ ꯈꯟꯗꯕꯅꯦ ꯍꯥꯏꯗꯤ
ꯑꯗꯨꯅ ꯐꯩ ꯑꯩꯈꯣꯏꯗꯤꯀꯣ ꯆꯠꯄ ꯃꯈꯩꯗ ꯑꯗꯨꯝ ꯌ ꯌꯨꯝꯗ ꯈꯜꯂꯒ ꯂꯩꯕ ꯑꯗꯨ ꯑꯗꯨꯅꯦ ꯋꯥꯔꯁꯦ
ꯅꯣꯏꯗꯤ ꯂꯥꯞ ꯂꯥꯞꯅ ꯆꯠꯄ ꯌꯥꯔꯔꯣꯏꯅꯦ ꯑꯗꯨꯗꯤ
ꯑꯗꯨꯒꯤꯅꯦ ꯅꯣꯏꯒꯤꯁꯦ ꯑꯁꯤꯒꯤ ꯊꯥꯗ ꯊꯥꯗꯗꯤ ꯑꯣꯏꯔꯔꯣꯏꯀꯣ
ꯍꯣꯏ ꯑꯣꯏꯗꯣꯏ ꯃꯥꯥꯟꯅꯦꯣꯏ ꯎ ꯅꯍꯥꯟ ꯃꯥꯅ ꯀꯣꯜ ꯇꯧꯔꯛꯑ ꯀꯥꯟꯗ ꯑ ꯊꯥ ꯑꯃꯒꯤ ꯃꯇꯨꯡꯗ ꯇꯧꯒ ꯌꯥꯏ ꯍꯥꯏꯌꯦꯦ
ꯑꯣ ꯑꯗꯨ ꯑꯣꯏꯔꯗꯤ ꯅꯦꯛꯁꯇꯨꯗꯤ ꯁꯣꯏꯔꯣꯏꯀꯣ
ꯍꯣꯏ ꯑꯗꯨ ꯑ ꯑ ꯆꯇ ꯌꯥꯝ ꯇꯥꯂꯦ ꯎꯝ
ꯍꯥ ꯅ ꯂꯥꯛꯈ꯭ꯔꯣꯅꯦ ꯃꯣꯏꯒꯤꯗꯣ ꯐꯖꯅ ꯎ ꯍꯩꯗꯣꯛꯇꯦꯕ ꯃꯣꯏꯒꯤꯁꯦ ꯐꯖꯥꯅ ꯅꯣꯏꯒꯤ ꯅꯨꯡꯇꯤꯁꯨ ꯄꯤꯊꯣꯛꯇꯦꯕ ꯑꯗꯨꯒꯤ ꯍꯥꯟꯅ ꯑꯁꯤꯗ ꯂꯥꯛꯑꯣ ꯑꯗꯤ ꯔꯦꯟꯒꯨꯝꯕꯁꯨ ꯊꯤꯕ ꯌꯥꯏꯌꯦꯅ
ꯎꯝ
ꯗꯄꯁꯨꯏ ꯌꯥꯕꯅꯤꯗ
ꯑꯗꯨꯕꯨ ꯑꯍ ꯈꯪꯗꯦ ꯆꯠꯂꯒ ꯂꯩꯐꯝꯥꯝꯁꯨ ꯂꯩꯌꯦ
ꯂꯩ ꯐꯥꯝꯗꯤ ꯎꯝ ꯍꯣꯏꯅ ꯏ ꯏꯁꯂꯤ ꯆꯦ
ꯑꯁ ꯈꯟꯖ ꯑꯈ꯭ꯔꯤ ꯇꯧꯔꯅ ꯑꯗꯤ ꯀꯣꯣꯟ ꯎꯝ ꯇ꯭ꯔꯦꯟꯒꯣꯝꯕꯜꯗꯏꯕꯗꯣ
ꯎꯝ
ꯈꯔ ꯈꯟꯕꯗ ꯈꯔ ꯋꯥꯗꯣꯏ ꯃꯥꯜꯂꯦꯕ
ꯍꯣꯏ
ꯂꯥꯏꯕꯗꯤ ꯂꯥꯏꯒꯗꯕ ꯃꯥꯜꯂꯦ ꯑꯗꯨꯕꯨ ꯑꯁ ꯈꯜꯂꯨꯕꯗ ꯀꯣ ꯑꯌꯥꯝ
ꯅꯪꯒꯤ ꯀꯥꯖꯤꯟꯗꯣ ꯅꯆꯦꯗꯣ ꯑꯗꯨꯁꯨ ꯔꯦꯟ ꯊꯤꯕ ꯍꯥꯎꯕꯝꯃ ꯃꯥꯗꯦ ꯅꯣꯏ ꯅꯣꯏ ꯊꯤꯃꯤꯅ ꯊꯤꯃꯤ ꯊꯤꯃꯤ ꯔꯣ
ꯍꯣꯏ ꯑ ꯅꯦꯛꯁ ꯅꯦꯛꯁ ꯐꯦꯁꯇꯗꯤ ꯀꯣ ꯃꯣꯏ ꯎꯝ ꯂꯥꯏꯛ ꯍꯥꯟꯅ ꯍꯥꯏꯗꯣꯛꯇꯣꯏ ꯃꯥ ꯜꯂꯦ ꯍꯥꯏꯕꯗꯤ ꯑꯩꯈꯣꯏꯒꯤ ꯀꯟꯗꯤꯁꯟꯁꯨ ꯃꯈꯣꯏ ꯈꯪꯈ꯭ꯔꯦꯅ
ꯎꯝ
ꯈꯔ ꯊꯨꯅ ꯆꯠꯄ ꯌꯥꯗꯦ ꯍꯥꯏꯕꯗꯣ
ꯎꯝ
ꯑꯗꯨꯗꯤ ꯑꯩ ꯅꯍꯥꯟ ꯃꯥ ꯀꯣꯛ ꯇꯥꯔꯛ ꯀꯥꯟꯗ ꯍꯥꯏꯈ꯭ꯔꯦꯕ ꯑꯩꯗꯤ
ꯑꯗꯨ ꯑꯣꯏꯔꯁꯨ ꯑꯗꯨꯗ ꯊꯥꯖꯒꯅꯨꯀꯣ ꯍꯥꯟꯅ ꯂꯥꯛꯎꯀꯣ
ꯎꯝ ꯑꯩ ꯃꯉꯣꯟꯗ ꯎ ꯍꯥꯏꯁꯨ ꯑꯃꯨꯛ ꯑꯃꯨꯛ ꯍꯥꯏꯒꯦ ꯍꯥꯏꯁꯨ ꯈ ꯍꯥꯏꯅ ꯈꯟꯅꯝꯅꯦ ꯍꯥꯏꯕꯗꯤ ꯎ ꯈꯔ ꯉꯟꯅ ꯍꯥꯏꯕꯤꯌꯣ ꯍꯥꯏꯔꯒ ꯀꯣ ꯑꯩꯗꯤ ꯈꯔ ꯂꯥꯞꯅ ꯂꯩꯔꯕꯅꯤꯅ ꯌꯥꯝ ꯊꯨꯅ ꯂꯥꯛꯄ ꯉꯝꯗꯦ ꯑꯩꯍꯦꯛꯇꯣ
ꯎꯝ
ꯃꯉꯣꯟꯗ ꯑꯃꯨꯛ ꯍꯥꯏ ꯈꯟꯕꯅꯤ ꯃꯈꯣꯏꯒꯤ ꯇꯤꯆꯤꯡ ꯏꯁꯇꯥꯐ ꯃꯈꯣꯏꯒꯤ ꯏꯁꯇꯥꯐꯒꯨꯝꯕ ꯃꯥꯜꯂꯦ ꯐꯦꯀꯜꯇꯤꯒꯨꯝꯕ ꯃꯥꯜꯂꯦ ꯑꯩꯉꯣꯟꯗ ꯀꯣ ꯀꯥꯔꯛꯄꯗꯣ
ꯑꯣꯔ ꯑꯣꯏꯔꯗꯤ ꯌꯥꯔꯦ
ꯎꯝ ꯅꯍꯥꯟ ꯑꯦꯄ꯭ꯂꯤꯀꯦꯁꯟ ꯑꯥꯏ ꯄꯤꯌꯦꯒ ꯁꯦꯀꯦꯟ ꯐꯦꯁꯇ ꯊꯥꯅꯤꯡꯉꯥꯏ ꯌꯥꯕꯤꯌꯣ ꯍꯥꯏꯅ ꯑꯩ ꯑꯩꯅ ꯏꯔꯒ ꯊꯥꯕꯅꯦ ꯏꯗꯨꯀꯦꯁꯟꯗꯣ ꯁꯦꯀꯦꯟ ꯐꯦꯖꯇ ꯎ ꯏꯅꯕ ꯌꯥꯕꯤꯌꯣ ꯍꯥꯏꯔꯒ ꯀꯣ
ꯎꯝ ꯑꯗꯣ ꯑꯦꯄ꯭ꯔꯨꯞꯚ ꯑꯦꯄ꯭ꯔꯨꯚ ꯇꯥꯎꯕꯗꯣ ꯑꯣ ꯅꯪꯗ ꯊꯥꯔꯛꯄ꯭ꯔꯥ ꯅ ꯀꯣ ꯑꯃꯨꯛ ꯇꯧꯔꯛꯄ꯭ꯔꯥ
ꯎꯝ ꯃꯇꯦꯛ ꯑꯩꯅ ꯑꯗꯨꯝ ꯃꯆꯦꯠꯇ ꯊꯥꯏꯑ ꯑꯗꯨ ꯑꯩꯅ ꯍꯣꯠꯆꯩꯗ ꯑꯗꯨꯝ ꯊꯥꯏ ꯑꯗꯨꯒ ꯃꯈꯣꯏꯅ ꯑꯗꯨꯝ ꯊꯥꯝꯖꯥ ꯄꯤꯔꯛꯑꯦ
ꯑꯣ ꯑꯗꯨꯗꯤ ꯌꯥ
ꯈꯪꯖꯗ ꯑꯁ ꯊꯣꯛꯁꯨ ꯊ ꯊꯣꯛꯣꯛ ꯂꯣꯏ ꯊꯣꯛꯀꯗꯕ ꯃꯥꯟꯗꯦ ꯑꯩ ꯇꯧꯔꯁꯨ ꯃꯈꯈꯣꯏꯒꯤꯗ ꯈꯔ ꯍꯥꯏꯗꯤ ꯎꯝ ꯀꯣꯝꯄ꯭ꯌꯨꯇꯔ ꯕꯦꯁ ꯑꯣꯏꯅ ꯍꯥꯡꯅꯗꯤ ꯌꯥꯏꯕ ꯅꯠꯇ꯭ꯔꯒ ꯔꯤꯖꯅꯤꯡꯒꯨꯝꯕ ꯑꯗꯨꯝ ꯍꯥꯡꯅꯗꯤꯦ ꯑꯩꯈꯣꯏꯗꯤ ꯎ ꯀꯔꯤ ꯑꯣꯏꯗꯣꯏꯒꯥ
ꯔꯤꯖꯅꯤꯡ ꯑꯣꯏꯔꯁꯨꯀꯣ ꯌꯥꯝ ꯂꯨꯕꯗꯤ ꯍꯥꯡꯉꯣꯏ ꯌꯥꯝ ꯂꯨꯕꯗꯤ ꯍꯥꯡꯉꯣꯏꯕ
ꯎꯝ
ꯃꯣꯏꯒꯤꯁꯦ ꯔꯤꯖꯅꯤꯡꯒ ꯃꯦꯠꯆ ꯌꯥꯎꯕ ꯃꯥꯜꯂꯦ ꯀꯣ
ꯎꯝ ꯑꯁ ꯑꯩ ꯃꯦꯠꯄꯨꯁꯨ ꯌꯥꯝ ꯄꯥꯈꯠꯂꯤ
ꯑꯗꯨꯒꯒ ꯅꯈꯣꯏ ꯅꯥꯟꯨ ꯂꯨꯄꯥ ꯍꯣꯏ ꯊꯥꯕꯒꯤ ꯎꯝ ꯀꯣꯏꯁꯟꯁꯨ ꯊꯣꯛꯇꯕ꯭ꯔꯥ ꯋꯦꯕꯁꯥꯏꯠꯇ ꯑꯗꯨ ꯊꯣꯛꯈ꯭ꯔꯗꯤ ꯑꯥꯏꯗꯤꯌꯥꯗ ꯈꯔ ꯌꯦꯡꯕ ꯌꯥꯒꯅꯤꯅ
ꯑꯣ ꯃꯈꯣꯏ ꯋꯦꯁꯥꯏꯠꯇ ꯄꯤꯊꯣꯛꯄ꯭ꯔꯥ
ꯈꯪꯗꯦ ꯑꯗꯣ ꯌꯦꯡꯉꯣ ꯍꯥꯏꯕ
ꯑꯣ ꯑꯁ ꯄꯤꯊꯣꯛꯄ ꯃꯥꯥꯟꯦꯅ
ꯄꯤꯊꯣꯛꯑꯗꯤ ꯃꯣꯏꯒꯤ ꯄꯦꯇꯔꯟꯗꯣ ꯌꯦꯡꯂꯒ ꯄꯥꯕ ꯌꯥꯏꯅ
ꯎꯝ ꯑꯗꯨ ꯅꯍꯥꯟꯗꯤ ꯅ ꯑꯩꯈꯣꯏ ꯑ ꯂꯥꯏ ꯑꯇꯣꯞꯄ ꯑꯦꯟꯇ꯭ꯔꯦꯟꯁ ꯑꯦꯛꯖꯥꯝ ꯗꯤ ꯑꯗꯨꯝ ꯁꯦꯂꯦꯕꯁ ꯄꯤꯌꯦꯀꯣ ꯃꯈꯣꯏꯅ ꯑꯗꯨ ꯃꯈꯣꯏꯗꯤ ꯄꯤꯗꯦ ꯁꯤꯂꯦꯕꯁꯀꯨꯝꯕꯁꯨ
ꯎꯝ ꯑꯗꯨꯒ ꯑꯗꯥꯏꯗꯁꯨ ꯇ꯭ꯔꯥꯏ ꯇꯥꯎꯅꯦ
ꯍꯣꯏ ꯇꯧꯅꯤꯡꯉꯦ ꯑꯗꯨꯕꯨ ꯑꯁ ꯑꯩꯗꯣ
ꯌꯥꯝꯕꯨꯗꯤ ꯌꯥꯝꯗꯦ ꯑꯁꯤꯗꯗꯤ
ꯎꯝ ꯑꯗꯨ ꯑꯣꯏꯔꯁꯨ ꯑꯩ ꯑꯗꯨ ꯑꯗꯨꯒꯤ ꯑꯗꯨꯒꯤ ꯃꯐꯝꯗ ꯂꯩꯅꯤꯡꯕ
ꯑꯣ ꯍꯣꯏ ꯅꯣꯏ ꯑꯗꯨꯗꯀꯣ ꯎꯝ ꯀꯣꯂꯦꯖ ꯀꯝꯄꯥꯁ ꯃꯅꯥꯛꯇ ꯀꯣ ꯍꯣꯁꯇꯦꯜꯒꯨꯝꯕꯁꯨ ꯂꯩ ꯍꯥꯏꯕꯅꯦ ꯄꯤꯖꯤ ꯄꯤ ꯖꯤꯒꯤ ꯇꯥꯏꯞꯇꯀꯣ ꯍꯥꯏꯕ ꯃꯥꯜꯂꯦ
ꯑꯣ ꯈꯪꯗꯦ ꯑꯩ ꯑꯁ ꯀꯔꯤ ꯇꯧꯗꯣꯏꯅꯣ ꯍꯌꯦꯡ ꯕꯤ ꯕꯤ ꯑꯦꯁ ꯁꯤ ꯔꯤꯇ꯭ꯔꯤꯠ ꯑꯃꯨꯛ ꯂꯩꯒꯅꯤ
ꯑꯦ ꯎꯅꯨꯡꯉꯥꯏꯀꯣ ꯑꯣꯖꯥ ꯌꯥꯝ ꯂꯣꯏ ꯆꯠꯄ꯭ꯔꯥ ꯉꯁꯤ
ꯅꯠꯇꯦ ꯑꯩꯈꯣꯏ ꯑꯩꯈꯣꯏ ꯃꯤ ꯃꯉꯥ ꯈꯛ ꯃꯈꯣꯏꯗꯣ ꯂꯣꯏ ꯂꯣꯏ ꯆꯟꯃꯤꯟꯅꯁꯦ ꯑꯗꯨꯝ ꯍꯥꯏꯔꯝꯕꯅꯦ ꯑꯗꯨꯕꯨ ꯑꯩꯈꯣꯏꯗ ꯂꯥꯁ ꯃꯤꯅꯤꯠ ꯑꯗꯨꯝ ꯀꯦꯟꯁꯦꯜ ꯂꯣꯏ ꯇꯥꯎꯈ꯭ꯔꯦ
ꯎꯝ ꯑꯗꯨ ꯀꯅꯥ ꯀꯅꯥꯕꯣ ꯁꯥꯟꯅꯕ꯭ꯔꯥ ꯅꯣꯏ ꯌꯦꯡꯕ ꯆꯥꯛꯄꯗꯣ ꯑꯥ